ꯎꯝ
ꯑꯪꯉ ꯌꯥꯝ ꯑꯋꯥꯕ ꯃꯥꯜꯂꯤ ꯅꯁꯥꯗꫭ
ꯑꯁ ꯋꯥꯏ ꯀꯔꯥꯏꯗꯩꯅꫭ ꯄꯨꯡ ꯉꯔꯥꯡ ꯄꯨꯡ ꯑꯃꯗ ꯑꯃ ꯍꯦꯜꯂꯒ ꯇꯨꯝꯃꯦ ꯄꯨꯡ ꯇꯔꯨꯛ ꯃꯈꯥꯏ ꯃꯦꯀꯞ ꯊꯣꯛꯆꯜꯂꯛꯑꯦ ꯇꯨꯝ ꯌꯥꯗ꯭ꯔꯦ
ꯑꯥ ꯉꯔꯥꯡ ꯏꯁꯩ ꯌꯦꯡ ꯆꯠꯂꯦ ꯑꯗꯨꯒꯤ ꯅꯠꯇ꯭ꯔꯥ ꯅꯪꯍꯜꯂꯛꯑꯦꯗꯣ ꯊꯦꯡꯅ
ꯌꯦꯡꯗꯦꯍꯦ ꯆꯥꯛ ꯆꯥꯖꯦꯅ ꯆꯥꯛ ꯆꯔꯨꯕꯅꯦꯕꯀꯥ ꯑꯗꯩ ꯊꯦꯡꯉꯕ ꯑꯩꯈꯣꯏꯗꯣ ꯄꯨꯡ ꯇꯔꯦꯠ ꯃꯈꯥꯏ ꯑꯗꯥꯏꯗ ꯌꯧꯔꯦꯗꯅ
ꯎꯝ
ꯑꯗꯩ ꯅꯤꯄꯥꯟ ꯁ꯭ꯋꯥꯏꯗꯩ ꯊꯣꯡꯕ ꯍꯧꯔꯛꯅꯦ ꯏꯟꯖꯥꯡꯁꯦ ꯑꯗꯨ ꯏꯟꯖꯥꯡꯗꯣ ꯕꯤꯐꯀ ꯑꯣꯏꯕꯩꯀꯣ
ꯑꯣ
ꯀꯨꯏꯅ ꯆꯪꯉꯦꯕ
ꯎꯝ
ꯆꯥꯕꯒ ꯇꯧꯕ ꯂꯣꯏꯔꯛꯄꯗ ꯑꯗꯨꯝ ꯑꯥ ꯇꯥꯒ꯭ꯔꯦ ꯄꯨꯡ ꯑꯗꯨꯅꯤ ꯑꯩꯅ ꯅꯉꯣꯟꯗ ꯍꯥꯏꯅꯤꯡꯉꯤꯁꯤ ꯃꯇꯝꯖꯦ ꯈꯪꯍꯧꯗꯦ ꯁꯤꯅꯤ ꯑꯩꯅ ꯍꯥꯏꯁꯦ
ꯃꯇꯝ ꯈꯪꯍꯧꯗꯕꯩ ꯋꯥꯗꯤ ꯀꯔꯤꯅꯣꯅꯦ ꯖꯅꯋꯥꯔꯤꯗꯒꯤ ꯗꯦꯠ ꯋꯥꯟꯗꯣ ꯉꯔꯥꯡ ꯅꯍꯥꯟꯗ ꯑꯣꯏꯕꯣꯏ ꯅꯤꯡꯉꯤ ꯖꯨꯟ ꯌꯧꯂꯦꯝꯃꯦ
ꯎꯝ ꯆꯍꯤ ꯇꯪꯈꯥꯏ ꯆꯠꯂꯛꯑꯕꯅꯤ ꯅꯠꯇ꯭ꯔꯥ
ꯑꯗꯨꯅꯦ ꯒ꯭ꯌꯥꯟ ꯇꯥꯍꯧꯗꯦ
ꯑꯁ ꯀꯔꯤꯅꯣ ꯇꯧꯔꯤꯖꯤꯕꯨ ꯒ꯭ꯌꯥꯟ ꯇꯥꯗꯦꯍꯦ ꯑꯋꯣꯏꯕꯣ ꯍꯥꯏꯒꯨꯝꯗꯅ ꯀꯃꯥꯏꯟ ꯇꯧꯗꯣꯏꯕ ꯁꯤꯗꯤ
ꯗꯨꯅꯦ
ꯑꯍꯟ ꯁꯨꯝ ꯑꯣꯏꯁꯜꯂꯛ ꯊꯕꯛ ꯏꯪꯈꯥꯡ ꯑꯃ ꯇꯧꯍꯧꯕꯖꯨ ꯅꯠꯇꯦ
ꯆꯍꯤ ꯇꯪꯈꯥꯏ ꯑꯝꯖꯦ ꯒ꯭ꯌꯥꯟ ꯑꯝ ꯇꯥꯍꯧꯗ꯭ꯔꯦ ꯍꯥꯏꯕ ꯑꯗꯨꯝ
ꯀꯣꯛꯀꯥ ꯉꯥꯎꯖꯩꯗ ꯑꯩ
ꯆꯍꯤꯖꯤꯅ ꯅ꯭ꯌꯨ ꯏꯌꯔ ꯂꯥꯛꯏ ꯈꯨꯗꯤꯡꯒꯤ ꯅꯪꯒꯟꯖꯤꯗ ꯑꯃꯃꯝꯗꯤ ꯊꯥꯡꯒꯠꯂꯛꯑꯅꯤ ꯆꯍꯤꯖꯦ
ꯀꯩꯅꯣ ꯅ꯭ꯌꯨ ꯏꯌꯔ ꯂꯥꯛꯏꯒꯩꯗꯤ ꯅꯪꯒꯟꯗ ꯑꯗꯨꯝ ꯊꯥꯒꯠꯂꯅꯦꯕꯣ
ꯆꯍꯤ ꯑꯃꯃꯝ ꯊꯥꯡꯀꯠꯂꯛꯑꯅꯦꯕ ꯅꯪꯒꯟꯖꯤꯗ ꯑꯩ ꯀꯦꯝ ꯍꯔꯥꯎꯗꯦ ꯕꯥꯔꯗꯦ ꯂꯥꯛꯄ ꯅ꯭ꯌꯨ ꯏꯌꯔ ꯂꯥꯛꯄ ꯑꯩ ꯀꯔꯤ ꯁꯦꯂꯦꯕ꯭ꯔꯦꯁꯟ ꯀꯞꯀꯗꯕꯅꯤ ꯈꯣꯡ ꯁꯥꯡ ꯇꯤꯡꯊꯣꯛꯑꯒ ꯑꯗꯨꯒꯤ ꯅꯨꯃꯤꯠꯁꯤꯡꯗꯨꯗ
ꯐꯔꯦꯅꯦ ꯅꯪ ꯋꯥꯔꯤꯗꯨꯖꯨ ꯌꯥꯏꯅꯦ ꯑꯗꯨꯅꯦ ꯇꯧꯔꯤꯖꯦ
ꯑꯗꯒꯤ ꯀꯣꯏꯕ ꯂꯥꯡꯕ ꯆꯠꯄꯖꯦ ꯀꯩꯅꯣ ꯅꯨꯡꯉꯥꯏꯀꯣ ꯀꯔꯤ ꯑ ꯏꯪꯗꯝꯊꯥꯅ ꯅꯨꯡꯉꯥꯏꯀꯣ ꯍꯧꯖꯤꯛꯇꯤ ꯁꯥꯕꯅꯤꯅ
ꯑꯁ ꯏ ꯀꯥ ꯑꯃ ꯍꯦꯜꯂꯦꯗ ꯍꯟꯗꯛ ꯀꯥꯇꯤ ꯈꯨꯨꯁꯥꯁꯦ ꯍꯥꯟꯅꯗꯤ ꯀꯥꯂꯦꯟ ꯍꯥꯏꯔꯖꯨ ꯀꯥꯂꯦꯟ ꯌꯛ ꯂꯥꯎꯅ ꯍꯧꯗ꯭ꯔꯤꯀꯥꯟ ꯃꯔꯛꯇꯣ ꯑꯗꯨꯝ ꯈꯔ ꯏꯪꯉꯝꯕꯅꯦꯕ ꯍꯥꯏꯐꯦꯠ ꯀꯩ ꯍꯥꯏꯗꯣꯏꯅꯣ ꯌꯥꯝ ꯁꯥꯕꯁꯤꯅꯠ ꯇꯕꯤ ꯌꯥꯝ ꯏꯪꯕꯁꯨ ꯅꯠꯇꯕꯤ ꯑꯗꯨ ꯃꯇꯝꯒꯗꯣ ꯌꯥꯝ ꯅꯨꯡꯉꯥꯏꯕꯅꯦ ꯍꯧꯖꯤꯛꯇꯤ ꯑꯗꯨ ꯃꯇꯝꯒ ꯗꯣ ꯏꯔꯩ ꯂꯩꯒꯤꯗ꯭ꯔꯦ ꯁꯥꯕꯗ ꯄꯠꯂꯥꯎ ꯑꯗꯨꯝ ꯑꯣꯟꯒ꯭ꯔꯦꯕ
ꯍꯣꯏ ꯌꯥꯝ ꯊꯤ ꯁꯥꯔꯦ ꯍꯥꯏꯕ ꯀꯩꯒꯤꯅꯣ ꯈꯪꯗꯦꯕꯨ ꯍꯧꯖꯤꯛꯀꯥꯟ ꯈꯨꯁꯥꯁꯦ ꯃꯑꯣꯡ ꯑꯝ ꯇꯧꯔꯦ ꯍꯥꯏꯕ
ꯑꯗꯨ ꯇꯦꯝꯄꯔꯦꯆꯔ ꯌꯦꯡꯉꯨꯔꯗꯤ ꯑꯗꯨꯝ ꯀꯩꯁꯨ ꯌꯥꯝꯅ ꯑ ꯌꯥꯋꯥꯡ ꯋꯥꯡꯕ ꯅꯠꯇꯦꯕ ꯊꯥꯔꯇꯤ ꯇꯨ ꯊꯥꯔꯇꯤ ꯊ꯭ꯔꯤꯒ ꯇꯧꯒꯅꯦꯕꯀꯣ
ꯑꯗꯨꯒ
ꯑꯗꯨꯒ ꯑꯈꯣꯏꯒꯤ ꯍ꯭ꯌꯨꯃꯤꯗꯤꯇꯤꯁꯦ ꯌꯥꯝ ꯋꯥꯡꯕꯩꯔꯥ ꯈꯪꯗꯦꯕ ꯊꯛꯁꯤꯒꯦ ꯇꯧꯗ꯭ꯔꯣ
ꯑꯗꯨꯅꯤ ꯃꯣꯏ ꯁꯥꯃꯟꯕꯩꯅꯦꯕꯁꯦ
ꯑꯁꯣ ꯅꯥꯀꯟꯗꯩ ꯍꯨꯝꯖꯤꯜꯂꯛꯄ ꯅꯨꯡꯁꯤꯠꯁꯨ ꯌꯥꯎꯔꯛꯄ ꯑꯇꯣꯞꯄ ꯁ꯭ꯇꯦꯠꯇꯩꯀꯣ ꯑꯈꯣꯏ ꯃꯅꯤꯄꯨꯔꯗꯩ ꯈꯛꯇ ꯅꯠꯇꯅ
ꯎꯝ
ꯑꯗꯨꯅ ꯁꯥꯕꯖꯦ
ꯆꯤꯡꯗꯗꯤ ꯏꯉꯝꯗꯣꯏꯅꯤꯀꯣ ꯃꯣꯏꯗꯤ ꯋꯥꯡꯕꯅꯤꯅ
ꯆꯤꯡꯗ ꯏꯪꯉꯦ
ꯎꯔ ꯎꯖꯨ ꯃꯣꯏꯅ ꯀꯛꯑꯒ ꯑꯩꯈꯣꯏꯅ ꯁꯥꯕ
ꯈꯪꯗꯦꯗ ꯅꯪ ꯎꯒ ꯊꯥꯖꯔꯕꯣ ꯎꯕꯨꯗꯤ ꯑꯐꯥꯎ ꯊꯥꯗ꯭ꯔꯤ ꯀꯥꯏꯔꯣ ꯂꯩꯗꯤ ꯊꯥꯔꯤ ꯀꯥꯏꯔꯣ
ꯍꯩꯅꯧ ꯊꯥꯏ
ꯍꯩꯅꯧꯁꯦ ꯎꯨ ꯑꯝꯅꯤꯀꯣ
ꯃꯥꯅꯦ
ꯍꯩꯅꯧ ꯊꯥꯏ ꯍꯥꯏꯁꯤꯗꯤ
ꯑꯩꯅ ꯊꯥꯅꯤꯡꯕ ꯎ ꯑꯃꯗꯤ ꯂꯩ ꯅꯤꯝ ꯄꯥꯝꯕꯤ ꯌꯥꯝ ꯊꯥꯅꯤꯡꯉꯦ
ꯅꯤꯝ
ꯅꯤꯝꯒꯤ ꯎꯗꯣ ꯌꯥꯝ ꯊꯥꯅꯤꯡꯉꯦ
ꯀꯔꯤꯒꯤꯅꯣ ꯍꯥꯏꯁꯦ ꯅꯤꯝꯗꯣ ꯀꯩꯗꯧꯒꯦꯕ
ꯅꯤꯝꯗꯣ
ꯍꯣꯏꯅ ꯍꯛꯆꯥꯡꯒꯤ ꯁꯤꯖꯤꯟꯅꯕꯁꯨ ꯌꯥꯏꯗꯅ ꯌꯥꯕꯨꯗꯤ
ꯑꯗꯩꯗꯤ ꯄꯥꯝꯕꯤꯒꯤꯁꯨ ꯑꯗꯨꯝ ꯇꯤꯟ ꯇꯥꯕꯗꯣꯀꯣ ꯅꯤꯝ ꯅꯤꯝ ꯑꯣꯏꯜꯒ ꯍꯥꯏꯅꯕꯅꯤ ꯃꯤꯅ ꯇꯤꯟ ꯀꯥꯡ ꯍꯥꯠꯄꯒꯤ ꯅꯤꯝ ꯑꯣꯏꯂꯩꯇ꯭ꯔꯁꯨ ꯎꯨꯅꯥꯗ
ꯑꯗꯒꯤ ꯍꯣꯏꯅꯦ ꯅꯤꯝꯁꯦ ꯌꯥꯝ ꯐꯕ ꯍꯤꯗꯥꯛꯅꯤ ꯀꯩꯅꯣ
ꯎꯨꯝ
ꯅꯤꯝ ꯅꯠꯇ꯭ꯔ ꯑꯩꯈꯣꯏꯒꯤ ꯂꯣꯛ ꯊꯨꯡꯕꯗꯒ ꯀꯨꯞꯆꯜꯂꯒ ꯑꯩꯈꯣꯏꯒꯤ ꯍꯛꯆꯥꯡ ꯀꯩꯅꯣ ꯇꯧꯕꯗꯨꯕꯣ
ꯑꯩ ꯈꯪꯗꯦ ꯑꯗꯨꯃꯥꯗꯤ
ꯑꯃ ꯑꯃ ꯑꯩꯈꯣꯏ ꯏꯁꯇꯤꯝ ꯇꯧꯕꯗꯣ ꯀꯩꯅꯣ ꯅꯤꯝ ꯃꯅꯥꯗ꯭ꯔꯣ
ꯅꯤꯝ ꯃꯅꯥꯗꯣ ꯁ꯭ꯇꯤꯝ ꯇꯧꯕ꯭ꯔꯣ
ꯑꯁ ꯂꯣꯛꯀ ꯊꯨꯡ ꯐꯠꯇ꯭ꯔꯀꯥꯟꯗ ꯑꯩꯈꯣꯏꯒꯤ ꯐꯩꯖꯨꯞꯀ ꯈꯨꯝꯖꯤꯜꯂꯒ
ꯑꯩꯗꯤ ꯑꯗꯨꯝ ꯕꯤꯁ ꯑꯣꯏ ꯊꯥꯗꯔꯒ ꯇꯧꯏ
ꯅꯤꯝꯅ ꯇꯧꯋꯦ ꯑꯗꯨꯗꯕꯨ ꯑꯩ ꯇꯧꯔꯛꯑꯦ ꯅꯤꯝꯗꯣ ꯌꯥꯝ ꯀꯥꯟꯅꯕꯅꯦ ꯍꯥꯏꯕ
ꯎꯨꯝ
ꯑꯗꯨꯝ ꯐꯠꯇꯣꯛꯑꯦꯗꯅꯀꯣ
ꯎꯨꯝ
ꯏꯁꯤꯡꯗꯣ ꯑꯁꯥꯕꯗꯨ ꯄꯨꯂꯞ ꯊꯝꯃꯒꯆ ꯑꯁꯥꯕꯗꯤ ꯃꯅꯤꯟ ꯀꯥꯗꯣꯏ ꯅꯠꯇ꯭ꯔꯣ
ꯎꯨꯝ
ꯐꯩꯖꯨꯞ ꯑꯝ ꯈꯨꯝꯖꯤꯜꯂ ꯇꯧꯕꯗꯣ ꯑꯁ ꯍꯛꯆꯥꯡ ꯌꯥꯡꯕꯅꯦꯍꯦ
ꯎꯨꯝ
ꯍꯨꯃꯥꯡꯒ ꯑꯣ ꯆꯦꯅꯕꯅꯦ ꯅꯪ ꯅꯪ ꯋꯥꯥꯈꯟꯗꯁꯨ ꯌꯥꯕꯨꯗꯤ ꯌꯥꯏ ꯍꯩꯗꯥꯛ ꯄꯨꯝꯅꯃꯛꯇ ꯂꯣꯏꯅ ꯁꯝꯒꯤ
ꯌꯥꯕꯅꯦ ꯑꯗꯩꯗꯤ ꯏꯁꯀꯤꯟꯒꯤꯁꯨ ꯑꯗꯨꯝ ꯍꯥꯀꯠꯆꯕ ꯈꯣꯠꯄ ꯇꯧꯕꯗꯣ ꯅꯤꯝꯗꯣ ꯐꯨꯠꯂꯒ ꯃꯍꯤꯗꯣꯀꯣ ꯑꯗꯨꯅ ꯏꯔꯨ ꯂꯨꯊꯣꯛꯄ
ꯑꯗꯨꯗꯤ ꯂꯣꯏ ꯀꯥꯟꯅꯔꯦ ꯁꯤꯅꯤꯅꯦ ꯅꯤꯝꯁꯦ
ꯎꯨꯝ ꯎ ꯑꯣꯏ ꯎ ꯑꯣꯏꯔꯁꯨ ꯆꯥꯎꯒꯦ ꯆꯥꯎꯖꯔꯁꯅꯨ ꯃꯥ ꯀꯥꯟꯅꯔꯤ ꯃꯌꯥꯝꯗꯣ ꯌꯦꯡꯉꯣ ꯊꯥꯕ ꯌꯥꯏꯗꯅ
ꯑꯥꯍ ꯑꯗꯨ ꯀꯥꯟꯅꯗꯦꯀꯣ ꯑꯩꯗꯤ ꯀꯩꯅꯣ ꯌꯥꯝ ꯊꯥꯅꯤꯡꯉꯤ ꯗꯔꯥꯒꫭꯜ ꯐꯨꯠꯇꫭ ꯌꯥꯝ ꯊꯥꯅꯤꯡꯉꯤ
ꯑꯗꯨꯅꯦ ꯍꯥꯎꯕꯅꯦ ꯍꯥꯏꯕ ꯑꯗꯨ ꯌꯥꯝꯅ ꯑꯈꫭꯏ ꯍꯧꯔꯒ ꯁꯨꯡꯄꯥꯟ ꯄꯥꯟꯗꯦ ꯃꯔꯤ ꯆꯠꯂꯥꯂꯩ
ꯀꯨꯃꯥꯟꯅꯣ ꯅꫭꯏ ꯄꯥꯂꯤꯕꫭ
ꯎꯝ
ꯀꯪꯝꯖ ꯃꯥꯥꯟ ꯍꯅ
ꯎꯝ ꯎꯝ
ꯍꯥꯎꯋ‌ꯦ ꯍꯥꯏꯕꯥ ꯑꯗꯨꯗꯣ ꯇꯥꯡꯉꯦ ꯍꯥꯏꯌꯦꯅ ꯀꯦꯖꯤꯗꯥ ꯑꯗꯨꯝ ꯆꯥꯝꯔꯤ ꯁ꯭ꯋꯥꯏꯗ ꯑꯗꯨꯝ ꯄꯤ ꯃꯥꯜꯂꯦꯕꫭ
ꯑꯗꯨ ꯀꯩꯅꯣ ꯑꯃꯗꯅꯦ ꯀꯦꯖꯤ ꯑꯃꯥꯗ ꯍꯩꯗꯣ ꯑꯃꯈꯛꯀꯥ ꯑꯃꯥ
ꯑꯅꯤ ꯑꯍꯨꯝ ꯃꯉꯥꯏꯑ‌ꯦꯕ ꯆꯠꯅꯤ ꯆꯠꯂꯕ
ꯌꯥꯝ ꯆꯟꯗꯦ ꯌꯥꯝ ꯆꯟꯗꯦ ꯍꯥꯏꯕꯅꯤ ꯆꯥꯎꯔꯗꯤ ꯎꯝ
ꯍꯩ ꯑꯃꯅꯥ ꯄꯥꯜꯂꯤꯁꯦ ꯃꯄꯥꯟꯅ ꯄꯥꯝꯕꯤꯃꯅ ꯄꯥꯜꯂꯤꯁꯦ ꯇꯔꯥ ꯇꯔꯥꯒꯤ ꯃꯊꯛꯇꯤ ꯄꯥꯜꯂꯦ ꯍꯥꯏꯌꯦꯕꯀꯣ ꯄꯥꯞꯕꯤꯝꯃꯗꯥ ꯍꯩꯖ‌ꯦ ꯑꯗꯨ ꯑꯗꯨꯝ ꯊꯥꯕꯗꯤ ꯌꯥꯕꯖꯥꯠꯅꯤ
ꯑꯈꫭꯏꯃꯥꯒꯤ ꯕꯦꯁꯇꯤ ꯑꯃꯥꯒꯤꯗꯨꯗꯁꯨ ꯍꯧꯋꯦꯕꯀꯣ
ꯎꯝ
ꯃꯥꯒꯤꯅ ꯃꯅꯨꯡꯗ ꯄꯤꯡ ꯑꯣꯏꯕꯤꯗꯣ ꯅꯪ ꯆꯥꯕꯗꯣ ꯀꯩ ꯃꯆꯨꯅꯣ
ꯃꯅꯨꯡꯗ ꯄꯤꯡ ꯑꯣꯏꯕꯤꯗꯨꯅꯦ ꯑꯩꯉꯔꯥꯡ ꯆꯥꯏꯗꯣ ꯃꯅꯨꯡꯗ ꯐꯖꯒꯔꯥ ꯖꯥꯟꯅꯤ ꯃꫭꯏ ꯃꯁꯛ ꯑꯗꯨ ꯃꯅꯨꯡꯗꯣ ꯗꯥꯏꯔꯦꯛ ꯌꯥꯛꯑꯦ ꯍꯥꯏꯕ ꯃꯁꯛꯇꯨ ꯌꯦꯡꯕꯗ ꯑꯗꯨꯝ ꯄꯤꯡꯗꯨꯁꯨ ꯄꯨꯔꯥ ꯌꯥꯛꯄꯤꯅꯤ
ꯍꫭ ꯍꯣ ꯑꯗꯨ ꯑꯗꯨ ꯐꯖꯕꯅꯦ ꯑꯗꫭ ꯑꯩꯈꯣꯏꯗ ꯊꯥꯏꯁꯤꯅ ꯃꯅꯨꯡ ꯍꫭ꯭ꯋꯥꯏꯠ ꯑꯣꯏꯕꯤ ꯑꯣꯏ ꯂꯩꯔꯝꯃꯦꯕ
ꯄꯤꯡ ꯑꯣꯏꯕꯗꯨꯗ ꯇꯥꯡꯕ ꯍ‌ꯦꯟꯕ꯭ꯔꫭ ꯍꯋꯥꯏꯅ ꯇꯥꯡꯕ ꯍ‌ꯦꯟꯕ꯭ꯔꯣ
ꯑꯗꯨꯗꯤ ꯃꯣꯏꯁꯨ ꯈꯥꯏꯗꯣꯛꯇꯕꯅꯤꯅ ꯈꯪꯄꯠꯇꯦꯗ ꯆꯞ ꯃꯥꯟꯅꯩ ꯄꯣꯠꯅꯤꯗ ꯌꯣꯟꯕꯗꯗꯤ ꯍꯥꯎꯕꯗꯣ ꯄꯤꯡꯅ ꯍꯦꯜꯂꯦ ꯍꯥꯏꯕ ꯀꯩꯅꫭꯝ ꯍꯥꯏꯅꯤ ꯊꯨꯝꯕꯗꯣ
ꯄꯤꯡꯗꯨ ꯌꯥꯝ ꯆꯨꯏ ꯍꯥꯏꯕ ꯈꯨꯠꯇꯒ ꯆꯨꯕꯖꯥꯠꯅꯤꯗ
ꯆꯨꯕꯅꯤ ꯑꯗꯨ ꯑꯩꯈꯣꯏ ꯃꯥꯏ ꯃꯃꯥꯟꯅꯕꯤꯒꯤꯗꯤ ꯄꯥꯜꯂꯦ ꯑꯩꯈꯣꯏꯒꯤꯗꯤ ꯍꯥꯔ ꯂꯩꯇꯕꯩꯔꯥ ꯈꯪꯗꯦ ꯀꯛꯀꯗꯕꯁꯨ ꯑꯩꯈꯣꯏ ꯃꯥꯅ ꯑꯗꯨꯝ ꯀꯛꯏꯅꯦꯕꯀꯣ ꯃꯥꯁꯦ ꯌꯥꯝ ꯀꯛꯄꯒꯤ ꯏꯁꯇꯦꯞ ꯀꯥ ꯌꯥꯝ ꯂꯩꯕꯅꯦꯕ ꯁꯥꯏꯃꯨꯛ ꯋꯥꯡꯍꯜꯂꯗꯤ ꯁꯤꯗ ꯀꯛꯄ ꯀꯥꯏꯅ
ꯀꯛꯑꯥ ꯀꯛꯑꯥ ꯆꯥꯎꯧꯍꯟꯕ꯭ꯔꯥ ꯀꯩꯅꫭꯝ ꯇꯧꯕꯅꯦꯕ
ꯑꯣ ꯁꯨꯝ ꯁꯨꯝ ꯁꯥꯡꯊꯣꯔꯛꯑꯦ ꯃꯇꯣꯟꯗꯣ ꯀꯛꯊꯠꯇ꯭ꯔꯥꯗꯤ
ꯍꯣꯏ ꯑꯗꯨ ꯀꯩꯅꯣꯅꯦꯕ ꯁꯝꯅꯥ ꯍꯥꯏꯔꯕꯗ ꯃꯇꯣꯟ ꯃꯅꯥꯗꯨꯗꯩ ꯁꯨꯝ ꯁꯥꯎꯇꫭꯛꯈꯤ ꯇꯥꯔꯗꯤ ꯃꯇꯣꯟ ꯊꯪꯛꯄꯗꯥ ꯄꯥꯜꯍꯧꯕ ꯃꯍꯩꯗꯣ ꯃꯥꯏ ꯅꯤꯌꯨ꯭ꯟꯇꯔ‌ꯦꯟ ꯑꯝꯥ ꯗꯔꯀꯥ ꯇꯥꯔꯣꯏꯗꯔꯥ ꯃꯥꯏ ꯃꯥꯗꯤ ꯆꯥꯎꯕꯁꯨ ꯄꯥꯛ ꯉꯝꯃꯣꯏꯕ
ꯎꯝ
ꯍꯅꯖꯦ ꯆꯥꯎꯕꯁꯨ ꯄꯥꯛ ꯉꯝꯃꯣꯏꯗꯕꯅꯤꯅ ꯀꯛꯊꯠ ꯈ꯭ꯔꯥꯒ ꯀꯣ ꯑꯅꯛꯄꯗꯥ ꯄꯥꯜꯂꯤ ꯄꯣꯠꯇꯣ ꯅꯤꯌꯨ꯭ꯇꯔ‌ꯦꯟ ꯄꯨꯂꯞ ꯐꯪ ꯇꯥꯔꯒꯗꯤ
ꯎꯝ
ꯆꯥꯎꯅ ꯀꯩꯅꯣ ꯆꯥꯎꯕ ꯉꯝꯃꯤꯗꯅ ꯀꯩꯅꯣꯁꯨ ꯇꯧꯋꯦꯕ ꯁꯝꯅꯥ ꯍꯥꯏꯔꯕꯗ ꯇꯣꯃꯥꯇꯣ ꯑꯩꯈꯣꯏꯒꯤ ꯀꯔꯤ ꯃꯥ ꯀꯅꯣ ꯀꯔꯤ ꯀꯥꯎ ꯇꯗꯤ ꯀꯩꯕ ꯃꯅꯤꯄꯨꯔꯤꯗ ꯀꯩ ꯍꯥꯏꯕꯅꯣ ꯃꯈ ꯈꯥꯃꯦꯟ ꯑꯁꯤꯟꯕꯁꯦ ꯃꯣꯏꯁꯨ ꯃꯌꯥꯝ ꯄꯥꯜꯂꯤ ꯅ ꯃꯁꯥ ꯑꯝꯗ
ꯑꯥ
ꯑꯗꯨ ꯃꯁꯥ ꯃꯇꯣꯟ ꯈ꯭ꯋꯥꯏ ꯊꯪꯕꯁꯦ ꯀꯩꯁꯨ ꯆꯥꯎꯗꯕꯅꯦꯕ ꯅ꯭ꯌꯨꯇ꯭ꯔꯤꯌꯦꯟꯁꯦ ꯌꯥꯝ ꯐꯪꯗꯕꯒꯤ
ꯑꯣ ꯃꯈꯥ ꯊꯪꯕꯅ ꯆꯥꯎꯋꯤꯗꯅ
ꯍꯣꯏ ꯃꯠ ꯃꯈꯥ ꯊꯪꯕ ꯅꯇꯕ ꯑꯩꯈꯣꯏ ꯃꯁꯥꯁꯦ ꯁꯨꯏꯅ ꯃꯁꯥ ꯑꯝꯗ ꯑꯗꯨꯝ ꯑꯅꯤ ꯑꯍꯨꯝ ꯄꯥꯜꯂꯤꯗꯅ ꯑꯗꯨꯝ
ꯎꯝ
ꯑꯗꯨꯝ ꯈ꯭ꯋꯥꯏ ꯃꯇꯣꯟꯒꯤ ꯊꯪꯉꯤꯕ ꯃꯁꯥꯁꯦ
ꯎꯝ
ꯑꯗꯨ ꯆꯥꯎꯗꯕꯅꯤ ꯀꯩꯅ‌ꯣ ꯐꯪꯗꯕꯒꯤ ꯑꯥ ꯃꯇꯣꯟꯒꯤ ꯂꯧꯊꯣꯛꯈꯤꯅꯕ ꯊꯣꯛꯅꯩꯌꯦꯕ ꯁꯝꯅ ꯍꯥꯏꯔꯕꯗ ꯃꯊꯧ ꯈꯤꯇꯥꯔꯗꯤ ꯃꯃꯧ ꯅꯨꯄꯤꯗꯨ ꯃꯤꯡ ꯆꯦꯟꯗꯣ ꯑꯅꯛꯄꯗ ꯄꯜꯍꯧ ꯑꯅꯤ ꯑꯅꯧꯕ ꯄꯥꯜꯍꯧꯋꯤꯗ‌ꯣ ꯄꯤ ꯇꯥꯔꯒꯗꯤ
ꯎꯝ
ꯀꯩꯅꯣꯖꯨ ꯇꯧꯕ ꯍꯦꯜꯂꯅꯤ ꯆꯥꯎꯕꯁꯨ ꯍꯦꯜꯂꯅꯤ
ꯎꯝ
ꯃꯣꯏꯁꯨ ꯑꯗꯨꯃꯥꯏꯅ ꯇꯧꯋꯤꯅꯦꯕ ꯀꯤꯗꯣ ꯃꯣꯏꯒꯤ ꯑ ꯑꯄꯥꯗ ꯄꯥꯟꯈꯤꯕꯗꯣ ꯀꯥꯟꯅꯗꯕꯅꯤꯅ ꯌꯥꯝ ꯆꯥꯎꯔꯣꯏꯗꯅꯤꯅ ꯑꯅꯛꯄꯗꯨꯗ ꯐꯖꯅ ꯐꯣꯀꯁꯇ‌ꯣ ꯄꯤꯍꯜꯂꯗꯤ ꯎꯝ ꯀꯛꯊꯠꯅꯕꯅꯤꯅꯀ‌ꯣ ꯁꯥꯟꯗ ꯑꯗꯨꯖ
ꯍꯩ ꯄꯥꯜꯂꯛꯅꯕ ꯂꯩꯗꯣ
ꯐꯖꯕꯅꯤ ꯐꯖꯕꯅꯤ
ꯑꯩꯈꯣꯏꯁꯤ ꯌꯨꯝꯁꯦ ꯍꯥꯔ ꯂꯩꯇꯕꯒꯤꯅꯦ ꯄꯣꯠ ꯆꯩ ꯍꯧꯕꯁꯤ ꯖꯨꯒ‌ꯣꯠ ꯑꯝ ꯆꯥꯗꯦ
ꯎꯝ ꯍꯥꯔꯕꯨ ꯀꯌꯥꯝ ꯆꯪꯗꯣꯏꯅꯣ ꯅꯣꯏꯅ ꯂꯩꯗꯕꯩꯅꯤꯗꯅ ꯑꯥꯗ ꯅꯣꯏ ꯍꯤꯡꯒꯣꯟꯗꯨꯗ ꯀꯌꯥꯝ ꯍꯨꯟꯗꯨꯏꯒ‌ꯦ ꯍꯥꯔ ꯀꯦꯖꯤ ꯑꯃ ꯂꯩꯒꯤꯝꯗꯥ ꯀꯣꯟꯅ ꯀꯣꯟꯅ
ꯑꯗꯨꯗ ꯂꯝꯁꯦ ꯂꯩꯍꯥꯎ ꯂꯩꯕ ꯍꯥꯏꯕ ꯑꯃ ꯂꯩꯗꯅ ꯑꯗꯨ ꯑꯣꯏꯗꯦꯕ ꯑꯩꯈꯣꯏꯒꯤ ꯂꯝꯁ
ꯍꯣꯏꯅꯦ ꯍꯧꯖꯤꯛꯀꯥꯟꯗꯤ ꯀꯩꯅꯣꯁꯨ ꯌꯥꯝ ꯇꯧꯅꯔꯦ ꯍꯥꯔ ꯍꯥꯏꯔꯒ ꯑꯥꯔꯇꯤꯐꯤꯁꯦꯜ ꯅꯠꯇꯕ ꯑꯥꯔꯇꯤꯐꯤꯁꯦꯜ ꯍ‌ꯣꯏ ꯑꯥꯔꯤꯐꯦꯜ ꯍꯥꯏꯗꯨꯏꯔ ꯅꯦꯆꯔꯦꯜ ꯍꯥꯏꯗꯨꯏ ꯃꯥꯜꯂ‌ꯦ
ꯎꯝ
ꯀꯩꯅꯣꯝ ꯊꯝꯃꯦꯕꯀꯣ ꯑꯩꯈꯣꯏꯒꯤ ꯖꯥꯔꯒꯤ ꯇꯥꯏꯞꯇ ꯑꯃ ꯊꯝꯃꯦꯗꯅ ꯀꯧꯇꯥ ꯑꯃ ꯀ‌ꯣ ꯑꯗ ꯄꯣꯠ ꯆꯩꯁꯦ ꯏꯟꯖꯥꯡ ꯅꯥꯄꯤꯒꯨꯝꯕꯁꯦ ꯍꯥꯞꯆꯤꯟꯕꯤꯕ ꯎꯝ ꯑꯗꯨꯒ ꯁꯨꯡꯕ ꯄꯟꯗꯥ ꯄꯨꯟꯗ
ꯃꯍꯤ ꯑꯃꯨꯕ ꯑꯝꯒ ꯊꯣꯛꯍꯜꯂꯒ ꯕ꯭ꯂꯦꯛ ꯒꯣꯜꯒ ꯍꯥꯏꯔ
ꯑꯁ ꯑꯗꯨꯅ ꯃꯥꯜꯂ‌ꯦ ꯎꯝ ꯊꯝꯃꯒ‌ꯦ ꯑꯩ ꯍꯧꯒꯠꯂꯒꯦ
ꯑꯣ ꯍꯣꯏ ꯍꯣꯏ
ꯎꯝ